ꯍꯜꯂꯣ
ꯇꯥꯕ ꯂꯣ ꯀꯗꯧꯔꯤꯒꯦ
ꯇꯪꯡꯕ ꯆꯪꯉꯦ
ꯆꯥꯛꯆꯥꯔꯕꯣ
ꯑꯣ ꯉꯁꯤꯗꯤ ꯆꯥꯗ꯭ꯔꯦ ꯉꯁꯤꯗꯤ ꯆꯥꯗ꯭ꯔꯦ ꯅꯪꯗꯤ ꯆꯥꯔꯕꯣ
ꯑꯩ ꯆꯥꯔꯦ ꯀꯩꯗ ꯀꯩꯗꯧꯕꯩ ꯆꯥꯗ꯭ꯔꯦꯅꯣ ꯍꯥꯏꯁꯦ
ꯑꯩꯗꯣ ꯏꯃꯥꯟꯅꯕꯤꯈꯩ ꯄꯨꯜꯂꯨꯕ
ꯀꯩꯒꯤꯕ
ꯏꯃꯥꯟꯅꯕꯤꯒꯦ ꯄꯨꯜꯂꯨꯕ ꯑꯩꯗꯣ ꯉꯁꯤ
ꯎꯝ ꯑꯗꯨꯗꯤ ꯃꯌꯥꯝ ꯆꯥꯊꯔꯛꯑꯦ ꯉꯁꯤꯗꯤ
ꯎꯝ ꯌꯥꯝ ꯆꯥꯗꯦꯗ ꯈꯇꯝ ꯆꯥꯢ ꯅꯪ ꯀꯩꯟꯖꯥꯡ ꯆꯥꯔ ꯒꯦ ꯆꯤꯛꯀꯟ ꯁꯂꯦꯠ ꯑꯃ ꯆꯥꯔꯦ
ꯎꯝ
ꯑꯗꯒꯤ ꯑ ꯀꯩꯅꯣ ꯑ ꯆꯤꯛꯀꯟ ꯀꯩꯅꯣ ꯆꯤꯛꯀꯟ ꯁꯤꯁꯂꯔ ꯑꯗꯨꯒ ꯑꯗꯨ ꯀꯩꯅꯣ ꯑꯗꯨꯒ ꯑꯃꯅ ꯑꯣꯛꯇꯣꯞꯄꯁ ꯌꯥꯎꯕ ꯑꯃ ꯆꯥꯔꯛꯑꯦ
ꯑꯇꯩꯗꯤ
ꯑꯇꯩ ꯆꯥꯗꯦꯍ‌ꯦ ꯑꯗꯨ ꯆꯥꯔꯒ ꯅꯪꯗꯤ ꯀꯩ ꯌꯦꯟꯖꯥꯡ ꯆꯥꯔꯒꯦ
ꯎꯝ ꯑꯩꯗꯤ ꯌꯦꯟ ꯊꯣꯡꯕ ꯆꯥꯏ
ꯉꯁꯥꯏꯁꯨ ꯌꯦꯟ ꯆꯥꯗꯥꯏꯅꯦ ꯅꯪꯗꯤ
ꯀꯩ‌ ꯍꯥꯏꯕ
ꯉꯁꯥꯏꯁꯨ ꯌꯦꯟ ꯆꯥꯗꯥꯏꯅꯦ
ꯎꯝ ꯉꯁꯥꯏꯒꯤ ꯑꯗꯨꯅꯦ ꯍꯧꯖꯤꯛꯁꯨ ꯆꯥꯔꯤ ꯁꯦ ꯉꯁꯥꯏꯒꯤꯗꯣ ꯑꯃꯨꯛꯀ ꯆꯥꯕ ꯈꯔ ꯂꯩꯌꯦꯅ ꯆꯥꯊꯣꯛꯄꯅꯤꯗ
ꯎꯝ
ꯆꯥꯒꯗꯕꯅꯤ ꯆꯥꯒꯗꯕꯅꯤ
ꯌꯥꯝꯕꯨꯗꯤ ꯅꯠꯇꯦꯗ ꯈꯛꯇꯪ ꯑꯗꯨꯝ ꯀꯣꯟꯅꯅꯕꯕꯨꯗꯤ ꯆꯥꯔꯦ ꯌꯥꯝ ꯍꯦꯚꯤꯗꯗꯤ ꯆꯥ ꯁꯟꯗꯔ‌ꯦꯕ
ꯎꯝ
ꯀꯩꯀꯩ ꯂꯩꯊꯔꯛꯀꯦ ꯉꯁꯥꯏ ꯆꯠꯂꯨꯕꯗꯗꯤ
ꯆꯠꯇꯤꯌ‌ꯦ ꯉꯁꯥꯏ ꯄꯣꯠ ꯂꯩꯕ ꯆꯠꯅꯤ ꯇꯧꯔ ꯂꯩꯗꯤꯌ‌ꯦ
ꯄꯣꯠ ꯂꯩꯕ ꯑꯣꯏꯅ ꯆꯠꯇ꯭ꯔꯦ ꯑꯗꯨꯗꯤ ꯆꯥꯕ ꯑꯣꯏꯅ ꯆꯠꯂꯦ
ꯆꯥꯕ ꯑꯣꯏꯅ ꯆꯠꯂꯦ ꯏꯃꯥꯟꯅꯕꯤ ꯑꯃ ꯍꯥꯏꯗꯤ ꯑꯩꯈꯣꯏ ꯑꯉꯥꯡ ꯑꯃ ꯊꯣꯛꯂꯛꯑꯦ ꯍꯥꯏꯕꯗꯣ ꯑꯗꯨꯒꯤ ꯁꯨꯝ ꯌꯨꯝ ꯈꯪꯕ ꯑꯣꯏꯅ ꯁꯨꯝ ꯃꯇꯦꯛ ꯑꯃ ꯆꯠꯂꯨꯕꯅꯤꯗ ꯂꯥꯞꯅ ꯆꯠꯄ‌ ꯅꯠ
ꯍꯥꯎꯕ꯭ꯔ
ꯍꯥꯎꯌ‌ꯦ ꯑꯗꯨꯝ
ꯀꯩꯀꯩ ꯂꯝ ꯆꯠꯂꯨꯒꯦ ꯉꯁꯤꯗꯤ
ꯀꯩꯝ ꯆꯠꯇꯤꯌ‌ꯦ ꯀꯩꯅꯣꯗꯅꯦ ꯃꯥꯂ‌ꯣꯝꯗꯅ‌ꯦ ꯑꯅꯛꯄꯗꯅꯦ
ꯎꯝ
ꯅꯪ ꯀꯩꯅꯣ ꯇꯧꯔꯕ‌ꯣ ꯕꯣꯜ ꯌꯦꯡꯗ꯭ꯔꯣ ꯉꯁꯤ
ꯑꯁꯤ ꯕꯣꯜ ꯂꯩꯇꯦ ꯕꯣꯜ ꯍꯌꯦꯡ ꯑꯍꯤꯡ ꯗꯤ ꯂꯩ ꯉꯁꯤꯗꯤ ꯂꯩꯇꯦ
ꯉꯁꯤ ꯅꯨꯡꯗꯥꯡ ꯂꯩꯇꯕ
ꯎꯝ ꯉꯁꯤ ꯅꯨꯡꯗꯥꯡ ꯂꯩꯇꯦ ꯍꯌꯦꯡꯗꯩ ꯄꯩꯁꯥꯁꯨ ꯂꯣꯏꯅ ꯃꯥꯡꯈ꯭ꯔꯦ ꯂꯤꯁꯤꯡ ꯑꯃ ꯅ ꯃꯥꯡꯈ꯭ꯔꯦ ꯀ‌ꯣꯛꯆꯥꯎꯕꯤ ꯀꯥꯔꯦ ꯑꯩ ꯍꯧꯖꯤꯛ ꯃꯊꯥ ꯀꯟꯅ ꯁꯥꯔꯤ
ꯄꯩꯁꯥ ꯃꯥꯡꯕꯒꯤ
ꯎꯝ ꯄꯩꯁꯥ ꯃꯥꯡꯉꯒ ꯀꯅꯥꯅ ꯃꯊꯥ ꯁꯥꯟꯅꯔ‌ꯣꯏꯗꯩꯅꯣ
ꯎꯝ
ꯀꯗꯥꯏꯗꯩ ꯇꯥꯟꯗ‌ꯣꯏꯅ‌ꯣ ꯁꯤꯅ‌ꯦ ꯑꯩ ꯈꯜꯂꯤꯁ‌ꯦ ꯍꯧꯖꯤꯛ ꯀꯔꯤ ꯊꯕꯛ ꯇꯧꯔꯒ ꯇꯥꯡꯈꯠꯁꯤꯒꯦ ꯐꯨꯒꯠꯁꯤꯒꯦꯁꯤꯅꯤ ꯑꯩ ꯈꯜꯂꯤꯁꯦ ꯃꯊꯥ ꯌꯥꯝ ꯁꯥꯏ ꯃꯊꯥ ꯌꯥꯝ ꯁꯥꯏ ꯃꯊꯥ ꯁꯥ ꯁꯥ ꯃꯊꯥ
ꯀꯅꯥꯅ ꯀꯩ ꯀꯩꯗꯧꯕꯒꯤ ꯇꯞꯇꯥꯏ ꯊꯥꯖꯤꯜꯂ‌ꯣꯒꯦ ꯕꯣꯜꯗꯨꯗ ꯑꯔꯦꯝꯕꯗ ꯋꯥꯊꯤ ꯋꯥꯔꯦꯝ
ꯊꯥꯔꯤꯕꯅꯤ ꯗꯥꯎ ꯌꯦꯡꯒꯦꯅꯥ ꯑꯩꯁꯨ
ꯄꯩꯁꯥ ꯃꯥꯡꯍꯜꯂꯤꯕ
ꯃꯥ ꯐꯥꯎꯗꯤ ꯃꯌꯥꯝ ꯐꯪꯗꯦꯁꯤꯗꯤ ꯑꯗꯨꯒꯤ ꯇꯥꯎꯋꯦ ꯃꯥꯜꯂꯦ ꯁꯨꯝ ꯐꯥꯎ ꯇꯧꯁꯨ ꯁꯨꯝꯐꯥꯎ ꯇꯧꯔ ꯃꯊꯥ ꯁꯥꯔꯛꯄꯩ ꯋꯥꯅꯤ ꯀꯣꯛꯄꯥꯏ ꯀꯣꯛꯄꯥꯏ ꯀꯣꯛꯄꯥꯏ
ꯃꯊꯪꯗꯤ ꯐꯪꯖꯔꯣ ꯐꯪꯖꯔꯣ
ꯑꯗꯥ ꯃ ꯊꯥꯡꯁꯤ ꯁꯨꯡꯁꯣꯏ ꯁꯣꯏꯗꯅ ꯍꯌꯦꯡ ꯑꯩ ꯍꯧꯒꯠꯂꯛꯄꯗ ꯄꯩꯁꯥ ꯈꯔ ꯆꯪꯕꯤꯔꯝꯃꯗꯤ ꯌꯥꯏꯅ ꯅꯩꯅ ꯈꯜꯂꯤꯁ ꯑꯇꯩ ꯀꯩꯝ ꯈꯟꯗ꯭ꯔꯦ ꯆꯂꯥꯟ ꯒꯥꯔꯤꯒꯤꯁꯨ ꯆꯂꯥꯟ ꯇꯤ ꯑꯔ ꯄꯨꯂꯤꯁꯇ ꯐꯥꯕ ꯑꯗꯨꯁꯨ ꯄꯤꯊꯣꯛꯀꯦ ꯇꯧꯕꯅꯦ ꯎꯝ ꯍꯦꯝꯂꯦꯠ ꯁꯨ ꯌꯥꯎꯗꯕ ꯌꯥꯎꯗꯕ ꯑꯍꯨꯝꯁꯤ ꯅꯝꯕ ꯏꯟꯁꯨꯔꯦꯟꯁ ꯂꯣꯏꯕ ꯎꯝ ꯐꯥꯔꯦ ꯈꯥꯡꯕ ꯁꯤ ꯉꯥꯡꯅꯔꯦ ꯁꯥꯔ ꯌꯥꯔꯒꯗꯤ ꯁꯥꯅ ꯆꯨꯝꯁꯝꯅꯔꯝꯃꯁꯦ ꯑꯩꯁꯦ ꯀꯌꯥ ꯇꯔ ꯍꯥꯏ ꯅꯣꯏ ꯁꯨꯕꯗ ꯊꯝꯃꯒꯦ ꯍꯥꯏꯗꯨ ꯆ ꯑꯗꯨꯗꯤ ꯌꯥꯔꯣꯏ ꯑꯍꯥꯟꯕ ꯍꯧꯅꯤ ꯅꯪ ꯆꯞꯉꯥꯗꯗꯤ ꯀꯛꯈꯤ ꯀꯛꯁꯜꯂꯦ ꯋꯥ
ꯃꯃꯥꯡꯒꯤ ꯁꯠꯇꯔ ꯁꯟꯗꯦꯗ ꯑꯣꯏꯔ ꯃꯥꯜꯂꯤꯅꯦ ꯑꯩꯒꯤ ꯏꯃꯥꯟꯅꯕꯤ ꯕꯤ ꯑꯃ ꯔꯤꯝꯁ ꯔꯣꯗꯠꯇ ꯃꯥꯏ ꯀ꯭ꯂꯤꯅꯤꯛ ꯍꯥꯡꯕꯒꯤ ꯆꯠꯂꯦꯕꯀꯣ
ꯎꯝ
ꯑꯗꯨ ꯆꯠꯄꯁꯤꯗ ꯔꯤꯝꯁꯀꯤ ꯀꯩꯅꯣ ꯔꯤꯝꯁ ꯔꯣꯠꯈꯤ ꯍꯥꯏꯗꯤꯅꯒꯃꯄꯥꯜ ꯂꯣꯝꯗꯒꯤ ꯂꯥꯛꯄ ꯄꯩꯗ ꯔꯤꯝꯁ ꯔꯣꯝ ꯍꯩꯖꯤꯟꯐꯝꯒꯤꯗꯣ ꯑ ꯑꯗꯨꯒꯤ ꯑꯗꯨꯒꯤ ꯃꯇꯥꯏꯗꯨꯗ ꯐꯥꯔꯦꯕꯀꯣ ꯅꯨꯄꯤ ꯑꯅꯤ ꯂꯩꯔꯝꯃꯦꯕ ꯇ꯭ꯔꯥꯐꯤꯛ
ꯎꯝ
ꯑꯗꯨꯗ ꯑꯩ ꯏꯃꯥꯟꯅꯕꯤꯁꯤꯅ ꯃꯔꯣꯟ ꯑꯃ ꯍꯦꯜꯃꯦꯠꯁꯨ ꯌꯥꯎꯗꯕ ꯒꯥꯔꯤꯒꯤ ꯆꯦꯁꯨ ꯌꯥꯎ ꯇꯕꯀꯣ ꯑꯗꯨꯒ ꯏꯃꯥꯟꯅꯕꯤꯁꯤꯅ ꯍꯣꯁꯄꯤꯇꯥꯜꯗ ꯂꯥꯛꯄꯅꯦ ꯍꯣꯁꯄꯤꯇꯥꯜꯗ ꯂꯥꯛꯄꯅꯦ ꯍꯥꯏꯗꯤ ꯑꯩꯈꯣꯏꯗꯣ ꯍꯥꯏꯗꯤ ꯄꯨꯔꯛ ꯇ꯭ꯔꯦ ꯍꯣꯔꯦꯟ ꯆꯪꯉꯨꯔꯒ ꯐꯣꯇꯣ ꯅꯝꯃꯒꯔ ꯊꯥꯔꯛꯀꯦ ꯍꯥꯏꯕꯀꯣ ꯑꯗ ꯇ꯭ꯔꯥꯐꯤꯛ ꯅꯨꯄꯤ ꯑꯅꯤꯁꯤꯅ ꯌꯥꯗ꯭ꯔꯦꯕꯀꯣ ꯑꯗꯨꯑꯣꯏꯗꯤ ꯐꯣꯇꯣ ꯐꯣꯇꯣ ꯅꯝꯃꯒ ꯍꯣꯔꯦꯟ ꯊꯥꯒꯠꯂꯛꯑꯒꯦ ꯐꯣꯟꯗ ꯇꯧꯔꯒ ꯂꯨꯄꯥ ꯂꯤꯁꯤꯡ ꯃꯉꯥ ꯍꯥꯏꯕꯛ ꯀꯌꯥꯅꯣꯝ ꯍꯥꯏ ꯑꯗꯨ ꯊꯤꯔꯣꯅ ꯍꯥꯏꯔꯛꯑꯦꯕꯀꯣ ꯑꯗ ꯏꯃꯥꯟꯅꯕꯤ ꯏꯃꯥꯟꯅꯕꯤꯁꯤꯅ ꯑꯩꯈꯣꯏ ꯑꯅꯤꯁꯤꯅ ꯍꯥꯏꯗꯤ ꯍꯣꯁꯄꯤꯇꯥꯜꯗ ꯂꯥꯛꯄꯅꯦ ꯑꯩꯈꯣꯏꯗꯣ ꯍꯣꯕꯦ ꯍꯣꯕꯦ ꯂꯥꯛꯄ ꯍꯥꯏ ꯄꯩꯁꯥꯁꯨ ꯌꯥꯎꯗ꯭ꯔꯦ ꯈꯣꯠꯇ꯭ꯔꯦ ꯍꯥꯏꯕꯀꯣ ꯑꯗꯨꯒ ꯍꯥꯏꯗꯤ ꯀꯩꯅꯣ ꯇꯧꯔꯦ ꯑꯗꯨꯒ ꯌꯥꯗ꯭ꯔꯦꯅꯦ ꯍꯣꯔꯦꯟ ꯐꯣꯇꯣ ꯑꯣꯏꯅ ꯊꯥꯒꯠꯂꯛꯑꯒꯦ ꯐꯣꯇꯣ ꯅꯝꯈ꯭ꯔꯒꯦ ꯒꯥꯔꯤ ꯅꯝꯕꯔꯁꯦ ꯀꯒ ꯇꯧꯔꯒ ꯑꯗꯨꯝ ꯇꯧ ꯂꯩꯔꯕ
ꯎꯝ
ꯑꯗꯨꯒꯅꯑꯦ ꯉꯕ ꯏꯃꯥꯟꯅꯕꯤꯅ ꯃꯥꯏ ꯕꯦꯛꯇꯨ ꯎꯠꯂꯦꯕ ꯀꯣ ꯍꯥꯏꯚꯗꯤ ꯀꯥꯄꯝꯃꯣ ꯍꯥꯏꯕ ꯑꯦꯀꯥꯎꯟꯗ ꯄꯩꯁꯥꯝꯨ ꯌꯥꯎꯗ꯭ꯔꯦꯅ ꯍꯥꯏꯖꯜꯂꯦ
ꯑꯗꯨꯒ ꯏꯃꯥꯟꯅꯕꯤꯅ ꯃꯥꯏ ꯕꯦꯒꯛꯇꯨ ꯎꯠꯂꯦ ꯄꯩꯁꯥ ꯀꯩꯝ ꯌꯥꯎꯗ꯭ꯔꯦ ꯑꯗꯨꯑꯣꯏꯁꯨ ꯑ ꯌꯥꯎꯕ ꯈꯔ ꯄꯤꯔꯝꯃꯣ ꯑꯗꯨꯝ ꯇꯧ ꯂꯩꯔꯦ ꯈꯪꯕ ꯅꯨꯄꯥ ꯅꯨꯄꯤ ꯑꯅꯤ ꯇꯣꯡꯉꯕ꯭ꯔꯥ ꯄꯨꯔꯥ ꯕꯦꯔꯥꯅꯦꯕ ꯍꯜꯂꯨꯄꯤꯅꯤꯀꯣ ꯑꯗꯨꯒꯅꯦ ꯑꯩꯅ ꯂꯨꯄꯥ ꯆꯅꯤꯗ ꯍꯦꯟꯅ ꯌꯥꯎꯗꯦꯕꯀꯣ ꯂꯨꯄꯥ ꯆꯅꯤꯗꯣ ꯂꯥꯛꯍꯧꯕꯅꯤ
ꯑꯦ ꯀꯔꯤ ꯆꯥꯝꯃꯈꯪ ꯍꯥꯏꯒꯗꯕꯅꯤ ꯅꯣꯏ ꯄꯪꯕꯩꯅꯤ ꯆꯥ
ꯆꯥꯝꯃ ꯍꯥꯏꯕ ꯆꯥꯝ ꯆꯠꯄꯤꯗꯨ ꯌꯥꯎꯗ꯭ꯔꯦꯕ ꯆꯅꯤ ꯆꯠꯄꯤꯅꯦꯕ ꯌꯥꯎ
ꯑꯝ
ꯑꯗꯨ ꯆꯅꯤ ꯆꯅꯤꯗꯤ ꯍꯦꯟ ꯌꯥꯎꯔꯗꯔꯦ ꯍꯥꯏꯕ ꯆꯅꯤꯗꯣ ꯂꯧꯍꯧꯔꯦꯅ ꯑꯗꯨꯒ ꯃꯣꯏꯁꯦ ꯅꯨꯡꯉꯥꯏꯇ꯭ꯔꯦ ꯊꯥꯗꯣꯛꯄꯤꯈ꯭ꯔꯒꯦ ꯑꯗꯣ ꯃꯊꯪꯗꯤ ꯑ ꯃꯣꯏ ꯍꯥꯏꯕꯗꯣ ꯃꯊꯪꯗꯤ ꯉꯁꯤꯒꯤꯗꯤ ꯉꯁꯤꯗꯤ ꯆꯅꯤꯁꯦ ꯂꯧꯍꯧꯔꯒꯦ ꯃꯊꯪꯗꯤ ꯀꯩꯅꯣ ꯇꯧꯀꯣ ꯍꯦꯜꯃꯦꯠ ꯄꯨꯔ ꯆꯠꯂꯨ ꯀꯣ ꯀꯥꯏꯅ ꯍꯥꯏꯔꯒ ꯆꯅꯤꯗꯣ ꯌꯥꯝ ꯐꯕ ꯁꯥꯔ ꯆꯅꯤꯗꯣ ꯂꯧꯍꯧꯕꯋꯥꯅꯤ
ꯀꯣꯔꯣꯅꯥ ꯃꯅꯨꯡꯗ ꯐꯥ ꯂꯨꯄꯥ ꯀꯨꯟ ꯀꯨꯟꯊ꯭ꯔꯥ ꯑꯣꯏꯔꯃꯥꯜꯂꯦ ꯑꯩ ꯄꯤꯔꯝꯕ ꯑꯩꯈꯣꯏ ꯑꯍꯨꯝ ꯆꯠꯂꯦ ꯍꯥ
ꯂꯥꯡꯖꯤꯡꯒꯤ ꯑꯃꯥ ꯏꯔꯣꯏꯁꯦꯝꯕ ꯖꯨ ꯆꯪꯕꯝ ꯆꯪꯗ꯭꯭ꯔꯤꯀꯥꯟꯗ ꯈꯤꯇꯪ ꯆꯪꯖꯤꯜꯂ ꯂꯩꯕꯗꯣ ꯒꯦꯝ ꯈꯪꯕ꯭ꯔ ꯍꯜꯂꯣ
ꯍꯥꯎ ꯇꯥꯏꯌꯦ ꯍꯥꯏꯔꯣ
ꯈꯪꯕ꯭ꯔꯥ ꯑꯩꯅ ꯍꯥꯏꯗꯣ ꯈꯪꯕ꯭ꯔꯣ ꯃꯐꯝꯗꯣ ꯑꯩꯅ ꯍꯥꯏꯗꯣ
ꯇꯥꯏ ꯍꯥꯏꯕ ꯈꯪꯉꯦ
ꯑꯗꯨꯒꯤ ꯄꯨꯂꯤꯁ ꯏꯁꯇꯦꯁꯟꯗ ꯐꯥꯔꯦ ꯑꯩꯈꯣꯏ ꯑꯍꯨꯝꯁꯦ ꯀꯣꯔꯣꯅꯥ ꯀꯜꯂꯤ ꯀꯥꯏ ꯆꯠꯄꯗ ꯆꯥꯛ ꯆꯥꯅ ꯆꯠꯄꯅꯤ ꯐꯝꯃꯨ ꯍꯩꯅ ꯐꯝꯃꯦ
ꯎꯝ
ꯃꯣꯏꯅ ꯈꯔ ꯇꯧꯔꯝꯃꯣ ꯍꯥꯏꯌꯦ ꯈꯔ ꯌꯥꯝꯗꯤ ꯌꯥꯝꯗꯦ ꯂꯨꯄꯥ ꯀꯨꯟꯊ꯭ꯔꯥ ꯈꯛꯇꯪ ꯌꯥꯎꯏ ꯁꯤꯗꯩ ꯍꯦꯟꯅ ꯌꯥꯎꯗ꯭ꯔꯦ ꯇꯔꯥ ꯑꯝꯃ ꯄꯨꯊꯣꯔꯛꯑꯦ ꯑꯗꯨꯒ
ꯎꯝ
ꯑꯩꯅ ꯑꯩꯅ ꯄꯤꯒꯦ ꯇꯧꯕꯗ ꯑꯗꯨ ꯀꯩ ꯍꯥꯏꯒꯦꯗ ꯑꯁꯥꯏ ꯑꯁꯥꯏ ꯅꯥꯄꯤ ꯔꯛꯇ ꯂꯪꯁꯤꯜꯂꯝꯃꯣꯏ ꯄꯩꯁꯥꯗꯨ ꯂꯪꯖꯤꯜ ꯂꯝꯃ ꯊꯣꯛꯂꯛꯑꯦ ꯃꯣꯏ ꯊꯥꯗ
ꯎꯝ
ꯑꯥ ꯀꯩꯅꯣꯒꯤ ꯎꯝ ꯀꯔꯤꯕ ꯒꯥꯟꯙꯤ ꯑꯦꯕꯤꯌꯨꯅꯤꯒꯤꯗ ꯃꯅꯨꯡꯒꯤꯗ ꯅꯣꯏꯅ ꯍꯧꯖꯤꯛ ꯑꯗꯨꯗ ꯂꯩꯕꯅꯦꯕ ꯆꯠꯂꯨꯔꯒ ꯍꯜꯂꯛꯄꯗ ꯐꯥꯔꯒ ꯁ꯭ꯀꯨꯜ ꯐꯤ ꯐꯤ ꯐꯤ ꯆꯠꯄꯅꯤ ꯍꯥꯏꯖꯤꯜꯂ ꯅꯥꯥꯟꯊꯣꯔꯛꯑꯦ ꯑꯗꯨꯕꯨꯗꯤ ꯅꯍꯥꯟꯒꯤꯗꯨꯅꯦ ꯊꯋꯥꯏ ꯌꯥꯝ ꯅꯨꯡꯉꯥꯏꯇ꯭ꯔꯤꯁꯦ ꯂꯜꯑꯩꯅ ꯏꯃꯥꯟꯅꯕꯝꯒ ꯑꯩꯒ ꯐꯥꯕꯅꯦꯕ ꯒꯥꯔꯤ ꯑꯅꯤ ꯑꯩꯈꯣꯏ ꯃꯉꯥ
ꯑꯥ
ꯃꯥꯗꯨꯅ ꯆꯂꯥꯛ ꯀꯛꯁꯜ ꯂꯩꯔꯝꯕꯅꯦ ꯋꯥꯔꯤ ꯁꯨꯁꯥꯟ ꯁꯥꯟꯅꯗꯕꯤ ꯆꯂꯥꯡ ꯐꯠ ꯀꯛꯍꯜꯂꯝꯕꯅꯦ ꯑꯩꯅ ꯉꯥꯡꯅꯔ ꯅꯃꯥꯟꯅꯕ ꯀꯩ ꯅꯃꯥꯟꯅꯕꯁꯨ ꯀꯛ ꯏ ꯌꯦꯡꯉꯨ ꯍꯥꯏꯔꯛꯄꯤꯅꯦꯕ ꯑꯃꯗꯨ ꯑꯗꯩꯗꯤ ꯎꯄꯥꯏ ꯂꯩꯇ꯭ꯔꯦ ꯐꯩꯖꯨ ꯀꯛꯈ꯭ꯔꯦ ꯃꯊꯥ ꯁꯥꯕꯒꯤ ꯀꯩꯗꯧꯔꯤꯒꯦ ꯅꯪ ꯇꯨꯝꯃꯦꯔꯣ
ꯇꯨꯝꯗꯨꯗ ꯑꯩꯈꯣꯏ ꯃꯥꯅ ꯑꯀꯣꯛꯄ ꯇꯥꯔꯝꯕꯅꯤ
ꯎꯝ ꯋꯥꯔꯝꯕꯅꯤꯅ ꯁꯥꯔ ꯆꯠꯂꯨꯕꯅꯤꯅ ꯋꯥꯕꯔꯥ
ꯍꯥꯎ ꯀꯣꯏꯁꯤꯁꯨꯔꯣꯕꯒꯦ ꯑꯗꯨꯏ ꯀꯨꯏꯅ ꯆꯠꯄꯗꯤ ꯅꯠꯇꯦ ꯄꯨꯡ ꯃꯉꯥ ꯃꯈꯥꯏ ꯁ꯭ꯋꯥꯏꯗ ꯆꯠꯄꯅꯦꯕ ꯑꯗꯣ ꯑꯗꯨꯝ ꯑꯁꯤꯐꯧꯗꯪ ꯆꯠꯂꯔ ꯑꯗꯨꯝ ꯍꯜꯂꯛꯦ ꯌꯥꯝ ꯂꯥꯞꯅ ꯀꯩꯁꯨ ꯆꯠꯇꯦꯕ
ꯐꯔꯦ - ꯐꯔꯦ ꯑꯗꯨꯗꯤ ꯊꯝꯃꯒꯦ ꯍꯥꯆꯤꯠꯀꯨꯝꯕ ꯂꯩꯗꯧ ꯃꯥꯜꯂꯦ
ꯎꯝ ꯒꯨꯟꯇ